ꯍꯜꯂꯣ
ꯆꯥꯕ ꯂꯣꯏꯔꯕꯣ
ꯆꯥꯛ ꯆꯔꯦ꯫
ꯑꯗꯨ ꯅꯨꯡ ꯅꯨꯡ ꯑꯃ ꯁꯥꯏꯕꯗ ꯑꯩ ꯌꯥꯝ ꯅꯥꯗꯅ ꯑꯩ ꯀꯞꯄꯤ꯫
ꯑꯌꯦ
ꯑꯩꯗꯤ ꯍꯔꯥꯎ ꯍꯔꯥꯎ ꯍꯧꯒꯠꯂꯒ ꯆꯥꯛꯀ ꯆꯥꯔꯒ꯫ ꯑꯩ ꯉꯁꯤ ꯀꯞꯄ ꯂꯩ ꯋꯥꯈꯠ ꯅꯨꯡꯉꯥꯏꯇꯦ꯫
ꯅꯪ ꯉꯈꯨꯜꯁꯨ ꯑꯃꯨꯛ ꯇꯥꯈꯤꯗ꯭ꯔꯦ꯫
ꯇꯥꯒꯨꯝ ꯇꯧꯋꯦ ꯍꯥꯏꯕꯣ꯫
ꯇꯥꯔꯦ ꯇꯥꯔꯦ ꯀꯩ ꯍꯥꯏꯕ꯫
ꯅꯪꯅ ꯍꯥꯏꯕ꯭ꯔꯣ ꯑꯃꯨꯛ ꯍꯥꯏꯌꯣ꯫
ꯑꯩꯗꯣ ꯍꯔꯥꯎ ꯍꯔꯥꯎ ꯆꯥꯛꯀ ꯆꯥꯔꯦ ꯑꯗꯨꯒ ꯅꯨꯡꯗꯣ ꯆꯥꯁꯤꯜꯂꯨꯕꯗꯒꯤ꯫ ꯅꯥꯔꯦꯗꯅ ꯑꯗꯨ ꯊꯋꯥꯏ ꯅꯨꯡꯉꯥꯏꯗ꯭ꯔꯦꯕ ꯃꯨꯠꯁꯤꯡ ꯂꯥꯛꯈ꯭ꯔꯦ꯫
ꯆꯥꯛꯄꯨ ꯅꯨꯡ ꯊꯣꯡꯕ꯭ꯔꯥ ꯆꯥꯛ ꯊꯣꯡꯕ꯭ꯔꯥ ꯀꯩꯅꯣ ꯒ꯭ꯌꯥꯟ ꯑꯃ ꯇꯥꯗꯦꯅꯦ꯫ ꯃꯣꯏ ꯍꯣꯁꯇꯦꯜꯁꯦ꯫
ꯅꯣꯏ ꯌꯨꯝꯗꯒꯤ ꯕꯖꯥꯔ ꯌꯥꯝ ꯂꯥꯞꯄ꯭ꯔꯣ ꯅꯣꯏꯗꯣ꯫
ꯑꯩꯈꯣꯏꯗꯒꯤ ꯀꯔꯤ ꯂꯥꯛꯄꯕ꯫
ꯐꯣꯝ ꯇꯨ ꯀꯔꯤ
ꯐꯣꯝꯇꯨꯕꯗ ꯕꯗꯔ
ꯅꯛꯄꯔꯥ ꯅꯠꯇꯔꯒ ꯂꯥꯞꯄꯔꯥ ꯍꯥꯏꯕꯅꯤꯗ꯫
ꯌꯨꯝꯗꯒꯤ ꯀꯥꯏ ꯐꯥꯎ ꯍꯥꯏꯅꯣ?
ꯍꯣꯏ ꯍꯣꯏ ꯕꯖꯔ
ꯕꯖꯥꯔꯔꯣ ꯎꯝ ꯂꯥꯞꯇꯦꯗ ꯑꯩ ꯈꯣꯡꯅ ꯆꯠꯄꯗ ꯑꯗꯨꯝ ꯂꯩꯌꯦꯗ ꯁꯤꯗꯤ꯫
ꯎꯝ ꯐꯩꯅꯦ ꯗꯨꯗꯤ꯫
ꯑꯗꯣ ꯑꯩꯗꯤ ꯂꯣꯟꯁꯦ ꯑꯅꯤ ꯉꯥꯡꯕ ꯍꯩꯌꯦ ꯁꯨꯃꯥꯏꯅ ꯉꯥꯡꯕ ꯑꯃ ꯑꯗꯨꯒ ꯁꯨꯃꯥꯏꯅ ꯉꯥꯡꯕ ꯑꯃ
ꯈꯪꯕ꯭ꯔꯥ?
ꯍꯗꯤ ꯃꯇꯩ ꯐꯖꯅ ꯍꯥꯏꯕ ꯉꯝꯗꯦ ꯀꯟꯅ ꯍꯥꯏꯗꯦ ꯑꯗꯨꯝ ꯍꯥꯏꯕꯗꯁꯨ ꯌꯥꯝ ꯈꯣꯏꯕꯗꯣ ꯑꯗꯨꯝ ꯇꯧꯋꯦ
ꯑꯩꯅ‌ꯦꯅ ꯈꯣꯏ ꯍꯦꯜꯂꯝꯃꯤꯗ ꯅꯉꯣꯟꯗꯩ
ꯑꯁ
ꯑꯗꯨꯅꯤ ꯑꯗꯣ ꯅꯪ ꯑꯈꯣꯏꯔꯣꯝ ꯑꯃꯨꯛ ꯂꯥꯛꯇ꯭ꯔꯤꯕꯣ
ꯂꯥꯛꯇꯦꯗ
ꯂꯥꯛꯎ ꯀꯩꯅꯣ
ꯑꯦꯂꯕꯦꯟ ꯇꯨꯋꯦꯜꯐ ꯇꯥꯝꯅꯍꯦ ꯅꯣꯏ
ꯑꯦꯂꯕꯦꯟ ꯇꯨꯋꯦꯜꯊ ꯇꯃꯝꯃꯦꯕ
ꯍꯣꯏ ꯍꯣꯏ
ꯑꯣ ꯑꯗꯨ ꯑꯣ
ꯍꯧꯖꯤꯛ ꯇꯤ ꯑꯁ ꯂꯝꯕꯤꯅ ꯎꯝ
ꯀꯔꯤ ꯂꯝꯕꯤ
ꯍꯥꯏꯗꯤ ꯑ ꯂꯝꯕꯤ ꯐꯠ ꯇꯕ ꯁꯤꯅ ꯐꯖꯅ ꯀꯣꯏꯕ ꯆꯠꯄ ꯑꯗꯨꯝ ꯇꯔꯦ ꯍꯨꯖꯤꯛꯇꯤ
ꯍꯣꯏ ꯂꯝꯕꯤꯒꯤꯗꯤ ꯀꯩ ꯍꯥꯏꯔꯨꯅꯤ
ꯎꯝ
ꯂꯝꯕꯤ ꯂꯝꯕꯤꯕꯨ ꯂꯩ ꯑꯈꯣꯏꯗꯤ ꯃꯅꯤꯄꯨꯔꯗ ꯂꯩꯕ ꯃꯤꯗꯤ ꯁꯥ ꯉꯥꯅꯦ ꯑꯗꯨꯅ ꯂꯝꯕꯤ ꯌꯥꯎꯗ꯭ꯔꯁꯨ ꯑꯗꯨꯝ ꯀꯣꯏꯆꯠ ꯆꯠꯂꯨꯅ ꯊꯥꯗꯣꯛꯎꯕꯅꯦ ꯒꯣꯔꯃꯦꯟꯅ
ꯏꯁꯥ ꯏꯁꯥ ꯐꯅꯕ ꯀꯔꯤ ꯄꯥꯟꯕ
ꯍꯩꯅꯥꯎ
ꯂꯩꯅꯥꯎ ꯍꯥꯏꯔꯣ
ꯂꯤꯅꯥꯎ ꯍꯥꯏꯕꯅꯦ ꯃꯦꯡꯒꯣ ꯂꯣ ꯍꯥꯏꯕ
ꯑꯠꯆꯥ ꯑꯠꯆꯥ ꯃꯦꯡꯒꯣ ꯋꯥꯏꯅꯣꯠ ꯃꯦꯡꯒꯣ ꯌꯥꯝ ꯄꯥꯜꯂꯦ ꯄꯥꯝꯕ꯭ꯔꯣ
ꯄꯥꯝꯃꯦꯅꯦ
ꯍꯥꯎꯕꯔ‌ꯣ ꯅ‌ꯣꯏꯒꯤꯗ‌ꯣ
ꯍꯧꯖꯤꯛꯇꯤ ꯃꯨꯟꯕ ꯍꯧꯔꯦ ꯍꯥꯎꯋꯦ ꯑꯩꯈꯣꯏꯒꯤ ꯑꯆꯧ ꯑꯆꯧꯕ ꯑꯃ ꯑꯁꯥꯡꯕꯗꯨꯅꯦ ꯃꯨꯜꯂꯒ ꯍꯥꯎꯕꯤꯗꯨ
ꯗꯨ ꯊꯥꯕꯤꯔꯣꯅꯦ
ꯀꯩꯗ ꯊꯥꯔꯛꯑꯣꯒꯦ ꯑꯩ ꯑꯩꯒꯤ ꯈꯨꯟꯅꯨ ꯈꯔ ꯂꯩꯕꯗꯨꯁꯨ ꯁꯤꯗꯣꯛꯈ꯭ꯔꯦꯅꯦ ꯆꯥꯊꯣꯛꯈ꯭ꯔꯦꯅꯦ
ꯑꯣ
ꯑꯥꯏꯠ
ꯈꯣꯏꯗꯗꯤ ꯍꯩꯅꯧꯒꯨꯝꯕ ꯄꯥꯟꯗꯦ
ꯍꯩꯅꯧ ꯑꯗꯣꯝꯗꯗꯤ ꯌꯥꯝ ꯄꯥꯟꯗ꯭ꯔꯣ
ꯃꯜꯂꯦ ꯈꫭꯏꯗꯗꯤ ꯎꯗ꯭ꯔ ꯎꯃꯗꯤ ꯂꯩꯌꯦ ꯎꯝ
ꯑꯣ ꯑꯗꯨꯒ ꯄ꯭ꯂꯁ ꯍꯩꯅꯧꯖꯦ ꯑꯗꯣꯝ ꯀꯩꯅꯣꯗ ꯌꯥꯝ ꯄꯥꯟꯕꯁꯦ ꯆꯤꯡꯗ ꯄꯥꯟꯕꯁꯦ ꯍꯩꯅꯧꯖꯦ ꯃꯣꯏꯗꯤ ꯇꯤꯟꯖꯦ ꯌꯥꯝ ꯆꯒꯜꯂꯦꯕ
ꯍꯣꯏ ꯑꯗꯨꯃꯥꯏꯅ ꯇꯧꯋꯦ
ꯎꯝ ꯇꯤꯟꯇꯦ ꯍꯥꯏꯗꯤ ꯂꯩꯍꯥꯎ ꯐꯕꯅꯤ ꯂꯩꯕꯥꯛ ꯐꯕꯅꯤꯅꯅꯦ ꯍꯩꯅꯧꯗꯣ ꯍꯥꯎꯕꯅꯤꯅ ꯇꯤꯟꯅꯁꯨ ꯑꯗꯨꯝ ꯍꯥꯎꯅ ꯆꯥꯏꯑꯌꯦꯕ ꯃꯤꯅꯁꯨ ꯆꯥꯏ ꯇꯟꯅꯁꯨ ꯍꯥꯎꯅ ꯆꯥꯏ ꯑꯗꯨꯅꯅꯤ
ꯅꯣꯡ ꯆꯕꯒꯤ ꯅꯣꯏꯒꯤꯗꯣ ꯉꯏꯔꯝꯒꯅꯤ ꯅꯣꯏꯒꯤ ꯍꯩꯅꯧꯗꯣ
ꯌꯥꯏ ꯑꯩ ꯑꯩ ꯗꯤꯂꯤꯚꯔ ꯇꯧꯊꯔꯛꯑꯒꯦ ꯅꯣꯏ ꯅꯣꯡꯗꯨ ꯅꯣꯏ ꯅꯣꯡꯗꯨ ꯆꯨꯔꯤꯕ꯭ꯔꯣ
ꯍꯧꯖꯤꯛꯇꯤ ꯈ ꯐꯔꯦ
ꯑꯦ ꯍꯦꯛꯇ ꯂꯥꯛꯁꯤꯜꯂꯛꯑꯒꯦ ꯑꯗꯨꯗꯤ ꯅꯣꯡ ꯆꯨꯗ꯭ꯔꯗꯤ
ꯗꯤꯂꯤꯕ꯭ꯔꯤ ꯇꯝ ꯌꯥꯎꯒꯣ
ꯑ
ꯍ ꯍꯧ ꯒꯣꯠ ꯐꯔꯛꯑꯣ
ꯌꯥꯏꯌꯦ ꯁꯣꯏꯕꯨꯝ ꯁꯣꯏꯕꯨꯝꯒꯗꯤ ꯆꯥꯗ꯭ꯔꯣ
ꯆꯌꯦꯅ ꯌꯝ ꯍꯥꯎꯕꯅꯦ ꯑꯗꯣ
ꯁꯣꯏꯕꯨꯝꯒ ꯁꯣꯏꯕꯨꯝ ꯄꯨꯔꯛꯑꯒꯦ ꯅꯪ ꯑꯣꯛ ꯑꯣꯛ ꯊꯣꯡꯉꯝꯃꯣ
ꯍ ꯑꯣꯛꯇꯤ ꯀꯩꯅꯣ ꯍꯧꯖꯤꯛꯀꯥꯟꯗꯤ ꯑꯣꯛ ꯆꯥꯗꯦ ꯑꯩꯈꯣꯏ
ꯅꯥꯕ꯭ꯔꯣ ꯑꯣꯛ ꯅꯥꯔꯤꯕ꯭ꯔꯣ
ꯈꯡꯗꯦ ꯑꯗꯣ ꯐꯖꯅ ꯆꯥꯗꯔꯦ ꯑꯈꯣꯏꯔꯣꯝꯗ ꯍꯧꯖꯤꯛꯀꯥꯟ ꯂꯩꯏꯅꯥ ꯂꯩꯏꯕꯒꯤꯔ ꯈꯪꯗꯦ ꯑꯣꯛ ꯂꯩꯏꯅꯥ ꯂꯩꯕ ꯃꯜꯂꯦ
ꯑꯣꯛ ꯅꯥꯅꯔꯤ ꯍꯥꯏꯕꯅꯦ ꯍꯧꯖꯤꯛꯀꯥꯟ
ꯆꯗꯕꯀꯨꯏꯔꯦ ꯑꯈꯣꯏꯁꯨ
ꯑꯣ
ꯑꯩꯈꯣꯏꯅ ꯆꯥꯕꯗꯣ ꯁꯟꯒꯨꯝꯕ ꯅꯠꯇ꯭ꯔꯒ ꯌꯦꯟ ꯉꯥ ꯑꯗꯨꯝ ꯆꯥꯏꯌꯦ
ꯁꯟ ꯑꯩ ꯁꯥ ꯁꯟ ꯑꯩꯗꯤ ꯌꯥꯝꯃꯟꯅ ꯆꯥꯗ ꯄꯦꯜꯂꯤꯦꯗ ꯀꯩꯅꯣꯁꯦ ꯊꯥꯎꯁꯦ ꯑꯩ ꯆꯝꯐꯨꯠꯀꯨꯝꯕ ꯑ ꯑꯩꯗꯤ ꯆꯝꯐꯨꯠ ꯌꯥꯝ ꯄꯥꯝꯃꯦ ꯏꯁꯥꯥꯁꯦ ꯌꯥꯝ ꯆꯝꯕ ꯃꯤꯅꯤꯅꯀꯣ
ꯎꯝ
ꯆꯝ ꯆꯝꯅ ꯍꯤꯡꯖꯕ ꯍꯥꯏꯗ ꯑꯗꯣ ꯑꯅꯥꯛꯁ ꯏꯁꯄꯥꯏꯗꯃꯦꯟ ꯀꯩꯅꯣꯃ ꯀꯔꯤ ꯃꯥꯒꯤ ꯃꯨꯚꯤꯁ ꯑꯃ ꯊꯣꯛꯇꯣꯏꯗꯨ ꯌꯦꯡꯅꯤꯡꯗ꯭ꯔꯣ ꯑꯅꯧꯕꯗꯣ
ꯀꯥꯗꯏꯗ ꯌꯦꯡꯗꯣꯏꯕꯣ
ꯀꯩꯅꯣꯗ ꯃꯣꯏ ꯁꯤꯅꯦꯃꯥ ꯀꯥꯞꯊꯣꯛꯀꯅꯤꯗꯅꯥ ꯀꯣꯃꯦꯁꯇ
ꯀꯩꯅꯣ ꯃꯅꯤꯄꯨꯔꯤ ꯔꯣ
ꯑꯦ ꯃꯅꯤꯄꯨꯔꯒꯤꯕꯨ ꯏꯁꯄꯥꯏꯗꯔꯃꯦꯟ ꯀꯃꯥꯏꯅ ꯊꯣꯛꯇꯣꯏꯅꯣ ꯍꯣꯏ ꯍꯣꯏ ꯒꯣꯀꯨꯜꯅ ꯀꯨꯝꯕꯗꯣ
ꯃꯥꯅ ꯍꯥꯏꯔꯕꯣ
ꯑꯗꯨ ꯑꯣꯏꯅ ꯌꯦꯡꯁꯤ ꯍꯥꯏꯔꯣ ꯌꯥꯏꯅꯦ
ꯅꯨꯉꯥꯏꯕꯅꯦ ꯏꯁꯄꯥꯏꯗꯔꯃꯦꯟꯗꯣ ꯃꯃꯥꯡꯒꯤ ꯑꯝꯇ ꯌꯦꯡꯗ꯭ꯔꯤꯕ꯭ꯔꯣ ꯅꯪ
ꯑꯩ ꯌꯦꯡꯗꯦꯗ ꯄꯋꯥꯔ ꯒꯨꯝꯕꯥ ꯃꯨꯕꯤ ꯑꯗꯨꯃꯥꯏꯅ ꯌꯦꯡꯗꯦ
ꯑꯁ ꯏꯁꯄꯥꯏꯗꯔꯃꯦꯟ ꯕꯣ ꯌꯦꯡꯉꯨ ꯅꯪ ꯀꯩ ꯌꯦꯡꯉꯤꯕ ꯕꯥꯔꯕꯤ
ꯕꯥꯔꯕꯤ ꯒꯨꯝꯕꯁꯨ ꯄꯥꯝꯗꯦ ꯑꯩꯗꯤ ꯎꯝ ꯁꯥꯎ ꯏꯟꯗꯤꯌꯥ ꯄꯤꯂꯝ ꯒꯨꯝꯕ ꯄꯝꯃꯦ
ꯑꯣ
ꯐꯥꯏꯠ ꯇꯧꯕꯗꯣ ꯑꯗꯣ ꯑꯗꯨꯁꯨ ꯌꯦꯡꯅꯤꯡꯉꯤ ꯑꯩꯈꯣꯏꯁꯨ ꯑꯗꯨꯒꯨꯝꯕ
ꯑꯣ ꯑꯣ ꯃꯣꯏ ꯁꯥꯊꯤꯕꯅꯤꯍꯦ ꯃꯣꯏꯗꯤ ꯈꯨꯕꯥꯛꯀ ꯊꯥꯕꯁꯦ ꯑꯁ ꯂꯩꯕꯥꯛꯀꯁꯤ ꯀꯔꯦꯛ ꯀꯔꯦꯛ ꯆꯤꯛꯈꯥꯏꯗꯅ ꯅꯪꯒꯤꯗꯨꯁꯨ ꯄꯋꯥꯔꯅꯤ ꯀꯩꯅꯣ ꯑꯃꯔꯣꯝꯗ ꯅꯪ ꯄꯋꯥꯔ ꯌꯦꯡꯗꯦꯗꯥꯏꯅꯦ
ꯑꯗꯨ ꯑꯗꯨꯗꯤ ꯐ꯭ꯔꯥꯏꯠ ꯇꯧꯕꯅꯤꯅ ꯑꯦ
ꯃꯣꯏ ꯐꯥꯏꯠꯀꯤ ꯄꯋꯥꯔꯗꯨꯗꯤ
ꯗꯦꯃꯥꯜ ꯒꯨꯝꯕꯁꯨ ꯌꯦꯡꯉꯦ ꯎꯝ ꯀꯣꯔꯦꯟꯒꯨꯝꯕ ꯊꯥꯏꯂꯦꯟꯒꯨꯝꯕ ꯑꯗꯨꯝ ꯌꯦꯡꯉꯤꯗ ꯑꯩꯗꯤ ꯁꯤꯔꯤꯁꯒꯨꯝꯕ ꯏꯪꯂꯤꯁꯇꯤ ꯌꯥꯝꯅꯥ ꯄꯥꯝꯗꯦ
ꯑꯩ ꯀꯣꯔꯤꯌꯟꯗꯗꯤ ꯀꯩꯅꯣꯅ ꯈ꯭ꯋꯥꯏ ꯅꯨꯡꯉꯥꯏ ꯑꯩ ꯍꯧꯖꯤꯛꯁꯨ ꯌꯦꯡꯉꯤ ꯀꯩꯅꯣꯗꯣ ꯀꯥꯔꯤ ꯑꯥ ꯔꯤꯞꯂꯥꯏ ꯅꯥꯏꯇꯤꯟ ꯑꯩꯇꯤꯑꯩꯠ ꯇꯨ
ꯌꯦꯡꯗ꯭ꯔꯤꯕ꯭ꯔꯣ
ꯎꯝ ꯌ
ꯑꯁ ꯀꯃꯥꯏ ꯀꯣꯔꯤꯌꯥ ꯌꯦꯡꯉꯤ ꯅꯪ ꯀꯔꯤ ꯀꯣꯔꯤꯌꯥ ꯌꯦꯡꯉꯤꯅꯣ ꯈꯪꯗꯦꯗ ꯑꯗꯨ ꯌꯦꯡꯉꯣ ꯄꯥꯏꯟ ꯅꯥꯏꯇꯤꯟ ꯑꯦꯠ
ꯑꯅꯧ ꯑꯅꯧꯕ ꯊꯣꯛꯄꯗꯣ ꯑꯩꯗꯤ ꯑꯗꯨꯝ ꯌꯦꯡꯌꯦ
ꯎꯝ
ꯅꯪ ꯑ
ꯍꯜꯂꯣ
ꯇꯥꯏꯌꯦ
ꯅꯪꯅ ꯁꯨꯝ ꯁꯨꯝ ꯂꯥꯞꯊꯣꯛꯄ ꯁꯨꯝ ꯁꯨꯝ ꯂꯥꯞꯊꯣꯛꯄꯗ ꯇꯨꯝꯒꯤꯗꯣꯔꯕ ꯀꯩꯅꯣ ꯅꯪꯕꯨ
ꯇꯨꯝꯅꯤꯡꯔꯠ ꯐꯝꯕꯅꯦ ꯑꯩꯗꯣ ꯇꯨꯝꯕꯗꯤ ꯌꯥꯗꯕ
ꯇꯨꯝꯅꯤꯡꯉꯒ ꯂꯩꯕꯗꯣ ꯆꯥꯛꯆꯥꯥ ꯇꯣꯛꯄꯩ ꯎꯝ
ꯅꯪꯁꯨ ꯇꯨꯝꯅꯤꯡꯕ ꯃꯥꯜꯂꯤꯗ ꯅꯪꯒꯤ ꯅꯈꯣꯟ ꯈꯣꯟꯖꯦꯜꯗꯨ
ꯅꯠꯇꯦꯗ ꯇꯨꯝ ꯍꯧꯒꯠꯄꯗ ꯉꯥꯏꯔꯤꯕꯩꯅꯤꯗ
ꯍꯟꯗꯛꯁꯦ ꯋꯥ꯭ꯔꯜ ꯀꯞ ꯌꯦꯡꯕꯗ ꯌꯥꯗ꯭ꯔꯦꯅꯦ ꯔꯨꯇꯤꯟꯒ ꯑꯝꯇ ꯌꯥꯗ꯭ꯔꯦ
ꯅꯪ ꯉꯔꯥꯡꯁꯨ ꯌꯦꯡꯕ꯭ꯔꯅꯦ
ꯌꯦꯡꯉꯦ ꯖꯔꯃꯟꯅ ꯄꯣꯛꯕꯗꯣ ꯃꯤꯠ ꯈꯥꯅ ꯌꯦꯡꯕꯅꯦ ꯑꯩ ꯏꯁꯥ ꯄꯦꯟꯕꯗ
ꯖꯔꯃꯅꯤ ꯎꯝ ꯇꯨꯝꯃꯖꯤꯔꯅꯦ
ꯖꯔꯃꯅꯤ ꯄꯨꯕꯅꯤ ꯄꯩꯁꯥ ꯃꯥꯡꯍꯜꯂꯦ ꯃꯥꯅ
ꯏꯁ
ꯂꯨꯄꯥ ꯇꯔꯥ ꯃꯥꯡꯒ꯭ꯔꯦ
ꯐꯔꯦ ꯑꯗꯨꯗꯤ ꯍꯣꯔꯦꯟ ꯑꯣꯏꯅ ꯇꯧꯔꯁꯦ
ꯌꯥꯏꯌꯦ
ꯎꯝ
ꯒꯨꯠ ꯕꯥꯏ